ꯑꯥ
ꯅꯪ ꯇꯨꯝꯗ꯭ꯔꯤꯕꯣ ꯉꯁꯥꯏꯗꯩ ꯇꯨꯝꯃꯅꯤ ꯍꯥꯏꯔꯒ
ꯇꯨꯝꯇꯦ ꯗ ꯂꯩꯔꯤꯁꯨꯝ ꯇꯟꯗꯅ ꯅꯪꯗ ꯀꯣꯜ ꯇꯧꯅꯤꯡꯉꯦꯅ ꯇꯧ꯭ꯔꯅꯤ
ꯎꯝ ꯑꯩ ꯋꯥꯔꯤ ꯁꯅꯔ ꯈꯔ ꯅꯨꯡꯉꯥꯏꯕ꯭ꯔꯕ
ꯅꯨꯡꯉꯥꯏꯌꯦ ꯅꯪꯒ ꯁꯥꯟꯅꯔꯒꯅ
ꯑꯁ ꯑꯩꯁꯦ ꯌꯥꯝ ꯐꯔꯖꯥꯠꯅꯤꯅꯦ ꯍꯥꯏꯁꯤꯅꯗꯤ
ꯃꯥꯅꯦ ꯃꯥꯅꯦ ꯐꯌꯦ ꯅꯨꯉꯥꯏꯈꯔꯕ ꯑ
ꯎꯝ ꯑꯩꯗꯤ ꯎꯇꯤ ꯆꯥꯔꯨꯕꯩ ꯃꯨꯟꯗꯤ ꯃꯨꯟꯊꯔꯕꯅꯤꯀꯣ ꯏ ꯁꯥꯁꯦ
ꯑꯩꯁꯨ ꯃꯨꯟꯊꯔꯛꯑꯕꯅꯦ ꯍꯤꯞꯄꯤ ꯐꯃꯨꯡꯁꯤꯗ ꯁꯨꯝ ꯅꯨꯡꯥꯏ ꯍꯤꯞꯄꯁꯤꯅ
ꯅꯪ ꯑ ꯑꯩꯁꯦ ꯏꯁꯤꯡ ꯈꯔꯥꯡꯉꯦ ꯏꯁꯥꯁꯦ ꯌꯥꯗ꯭ꯔꯥ
ꯊꯛꯆꯤꯜꯂꯣ ꯏꯁꯤꯡꯗꯣ ꯏꯁꯤꯡ ꯌꯥꯝ ꯊꯛꯑꯣ ꯍꯧꯖꯤꯛꯀꯥꯟꯁꯤꯗꯤ ꯈꯪꯗꯦ ꯀꯣꯛ ꯉꯥꯎꯕꯤ ꯈꯣꯠꯄꯤ ꯌꯥꯝ ꯇꯧꯕꯅꯦꯕ
ꯑꯗꯣ ꯏꯁꯤꯡꯗꯣ ꯑꯩꯗꯣ ꯎꯝ ꯍꯥꯏꯔꯛꯑꯣ
ꯍꯥꯏꯗꯤ ꯏꯁꯤꯡꯒꯨꯝꯕ ꯊꯛꯇꯔꯗꯤ ꯍꯨꯃꯥꯡ ꯇꯥꯈꯤꯕꯗꯨꯅꯀꯣ ꯏꯁꯥꯗ ꯅꯨꯡꯉꯥꯏꯇꯕꯅꯦꯕ ꯌꯥꯝ ꯌꯥꯝ ꯊꯡꯏꯈꯩꯅꯅꯨꯡ ꯉꯥꯏ
ꯑꯩꯅ ꯑꯃꯨꯛ ꯀꯩꯅꯣ ꯇꯧꯕ ꯏꯁꯤꯡꯗꯨ ꯂꯨꯝꯃꯨꯗ ꯉꯥꯏꯔꯤꯕ ꯈꯪꯕ꯭ꯔꯥ
ꯑꯥ
ꯑꯗꯨꯗꯨꯒꯤ ꯁꯥꯃꯟꯕꯒꯤ ꯊꯛꯄ ꯉꯝꯗ꯭ꯔꯤꯕ
ꯍꯥꯏꯋꯤꯅꯦ ꯑꯢꯪꯕ ꯌꯥꯝꯕꯗꯣ ꯅꯨꯡꯉꯥꯏꯇꯕꯅꯦꯕ ꯑꯗꯨꯒꯤ ꯑꯁꯥꯕꯗꯣ ꯏꯪꯊꯔꯛꯒ ꯊꯛꯄꯗ ꯅꯨꯡꯉꯥꯏꯕ
ꯑꯁ ꯑꯌꯤꯡꯕ ꯌꯥꯝꯕꯗꯨꯗꯤ ꯑꯩꯗꯤ ꯅꯥꯕꯨ ꯅꯥꯏꯗ
ꯑꯁ ꯢꯕꯦꯝꯃ ꯅꯪꯅ ꯅꯗꯧꯗ ꯇꯧ ꯂꯩ ꯑꯣ ꯑꯧ ꯌꯥꯔꯣ ꯑꯗꯨꯗꯤꯅ ꯀꯁꯉ ꯌꯥꯔꯦ
ꯎꯝ ꯄꯨꯔꯥ ꯁꯧꯍꯜꯂꯕꯗꯨꯗꯤ ꯑꯃꯨꯛ ꯀꯩꯅꯣ ꯇꯧꯋꯤꯗꯅ ꯃꯍꯤꯛ ꯃꯇꯥꯏꯗꯣ ꯁꯤꯔꯦꯗꯅꯥ ꯫
ꯎꯝ
ꯁꯧꯍꯟꯗꯕꯗꯨꯗꯤ ꯍꯩꯖꯤꯜꯂꯨꯔꯣꯗ ꯑꯗꯨꯝ ꯆꯞ ꯃꯥꯟꯅꯅ ꯀꯟꯇ ꯀꯩꯅꯣ ꯇꯧꯕꯗꯣ ꯢꯁꯤꯡ ꯃꯣꯜꯍꯟꯕꯗꯨꯗ ꯌꯥꯋ꯭ꯎꯔꯦ ꯀꯩꯅꯣ
ꯀꯌꯥꯟꯒ ꯇꯥꯗꯦꯗ ꯈꯪꯗꯦꯅꯦ ꯀꯌꯥꯝ ꯀꯌꯥꯝ ꯄꯥꯔꯒꯦ
ꯑꯁ ꯄꯥꯗ꯭ꯔꯤꯗ ꯇꯧꯔꯤꯁꯦ ꯄꯥꯒꯦꯅ ꯈꯟꯕꯅꯦ
ꯍꯌꯦꯡ ꯍꯧꯖꯤꯛꯇꯤ ꯃꯨꯛꯇꯤ ꯑꯦꯛꯖꯥꯝ ꯑꯣꯢꯔꯝꯅꯤ
ꯃꯥꯅꯦ
ꯀꯌꯥꯟꯒ ꯇꯥꯔꯦ ꯇꯧꯔꯤꯁꯦ
ꯈꯪꯗꯦ ꯀꯝꯗꯧꯗꯧꯅꯣ ꯑꯗꯨꯒ ꯑꯩꯒꯤ ꯑꯃ ꯂꯩꯌꯦ ꯄꯩꯈꯥ ꯃꯌꯥ ꯃꯌꯥꯗ ꯊꯕꯛ ꯆꯤꯟꯕꯤ
ꯀꯩ ꯊꯕꯛꯅꯣ ꯆꯤꯟꯂꯤ ꯍꯥꯢꯁꯤ
ꯈꯪꯗꯦ ꯈꯪꯗꯦ ꯑꯗ ꯃꯔꯝꯗꯤ ꯁꯨꯡꯂꯩ ꯂꯩꯇꯅ ꯁꯤꯗ ꯄꯩꯈꯥ ꯃꯌꯥꯒꯤ ꯑꯃ ꯂꯩꯌꯦ ꯑꯩꯒꯤ ꯀꯩꯗꯧꯅꯣ ꯈꯪꯗꯕ
ꯎꯝ ꯌꯥꯔꯦ ꯊꯅꯖꯤꯤ ꯂ ꯀꯣ ꯐꯣ ꯀꯥꯎ
ꯃ ꯌꯥꯝ ꯍꯥꯏ ꯇꯥꯏ ꯃꯣꯏꯗꯤ ꯀꯩꯅꯣ ꯂꯧꯍꯅꯤ ꯂꯧꯍꯜꯂꯣꯏ ꯀꯥꯏꯅ
ꯍꯥꯏꯕꯅꯦ ꯍꯥꯏꯕꯅꯦ
ꯃꯥꯛ ꯑꯗꯨ ꯌꯧꯗ꯭ꯔꯗꯤ ꯂꯧꯍꯜꯂꯣꯏ ꯀꯥꯏꯅ
ꯑꯗꯨ ꯑꯗꯨ ꯑꯁꯦꯡꯕꯩꯕꯨ ꯑꯗꯨꯃꯥꯏꯅ ꯇꯧꯗꯣꯏꯖꯥꯠꯂ ꯃꯣꯏꯅꯕꯨ ꯊꯤꯡꯉꯝꯝꯕ꯭ꯔꯕ ꯑꯗꯨꯕꯨ ꯃꯤꯒꯤ ꯂꯧꯅꯤꯡꯕ ꯂꯧꯅꯤꯡꯗꯕꯕꯣ
ꯑꯗꯨꯅꯦ ꯍꯥꯏꯁꯦ ꯑꯩꯅ ꯍꯥꯏꯅꯤꯡꯉꯤꯁꯦ ꯑꯗꯨꯒꯤꯅꯦ ꯍꯥꯏꯕ ꯃꯣꯏꯅꯗꯤ ꯉꯝꯃꯤꯕ ꯅꯤꯗ ꯁꯥꯎꯉꯤꯡꯌꯦꯕ ꯌꯥꯝꯅ
ꯑꯗꯨꯗꯤ ꯃꯤꯒꯤ ꯃꯤꯒꯤ ꯑꯄꯥꯝꯕꯅꯦ ꯍꯥꯏꯕ
ꯃꯥꯅꯦ ꯀꯩ ꯆꯠꯅꯕꯤꯅꯣ ꯃꯣꯢ ꯇꯧꯔꯤꯁꯦ
ꯑꯗꯣ ꯅꯝꯅꯅ ꯂꯧꯔ ꯂꯣꯢꯔꯦ ꯀꯩꯗꯧꯔꯒꯦ ꯑꯩꯈꯣꯏ ꯑꯄꯥꯝꯕ
ꯖꯔꯔꯅ ꯈꯜꯂꯦ ꯇ ꯏꯇ ꯆ ꯋꯥ ꯑꯩ ꯌꯥꯝ ꯋꯥꯢꯗ ꯌꯥꯝ ꯋꯥꯢ
ꯋꯥꯈꯤꯅꯨꯀꯣ ꯋꯥꯈꯤꯅꯨ ꯋꯥꯕ ꯌꯥꯗ꯭ꯔꯤ ꯍꯧꯖꯤꯛ꯫ ꯁꯣꯟꯊꯕ꯫
ꯒ꯭ꯌꯥꯟ ꯇꯥꯗꯦ ꯀ꯭ꯌꯥꯟ ꯇꯥꯗꯦ ꯀꯣ ꯃꯊꯥ ꯌꯥꯝ ꯁꯥꯢ꯫ ꯑꯁ ꯀꯩꯩꯅꯣ ꯇꯧꯗꯨꯢꯁꯨ ꯈꯪꯗꯦꯗ꯫
ꯊꯕꯛ ꯂꯩꯇꯕꯩꯅꯦ ꯑꯩꯈꯣꯏꯅ ꯃꯊꯥ ꯁ꯭ꯋꯥꯏꯁꯦ ꯊꯕꯛ ꯂꯩꯔꯕꯅꯤ ꯊꯕꯛꯇ ꯁꯨꯔꯤꯉꯩꯗ꯫
ꯍ ꯈꯕꯔ ꯇ ꯁꯨꯇꯗ ꯃ ꯊꯥ ꯁꯪꯒꯣꯗ꯫ ꯁꯤ
ꯁꯥꯁꯦ ꯉꯥꯏꯍꯥꯛ ꯇꯨꯝꯗꯤ ꯇꯨꯝꯅꯤꯡꯕꯅꯦ ꯑꯩꯁꯦ
ꯇꯨꯝꯊꯣꯛꯑꯒ ꯂꯣꯏꯔꯦ ꯀꯩꯅꯣꯅꯦ
ꯑꯗꯣ ꯑꯁ ꯅꯪꯗꯤ ꯇꯨꯡꯗ ꯆꯥꯗꯕ ꯉꯝꯗ꯭ꯔꯣ ꯑꯩꯗꯤ ꯉꯝꯗꯦꯌꯦ
ꯅꯝꯗꯦꯗ ꯀꯥꯏꯗꯩꯅꯣ ꯫ ꯃꯐꯣꯟ
ꯑꯗꯨꯉꯝꯃꯗꯤ ꯑꯗꯨꯉꯝꯃꯗꯤ ꯑꯃꯔꯣꯝꯗ ꯐꯥꯔꯦꯕ
ꯃꯥꯟꯅꯦ ꯑꯗꯨꯒ ꯇꯨꯝꯆꯗꯕꯤ ꯈꯪ ꯉꯝꯃꯣꯏꯌꯦ ꯑꯩꯉꯣꯟꯗ
ꯃꯤ ꯉꯝꯕ ꯂꯩꯉꯣ ꯑꯗꯣ
ꯂꯩꯌꯦ ꯑꯩꯗꯤ ꯉꯝꯗꯦ ꯍꯥꯏꯕ ꯁꯨꯛꯉꯝ ꯉꯝꯗꯦ ꯑꯩ ꯍꯥꯟꯅ ꯄꯤꯛꯏꯉꯩꯗꯒꯤꯀꯣ ꯑꯩ ꯍꯧꯖꯤꯛꯐꯥꯎꯕ ꯁꯨꯡꯉꯝ ꯉꯝꯗꯦ ꯑꯗꯨꯒꯤ ꯊꯕꯥꯛꯇꯣ
ꯌꯥꯗꯦꯕ ꯉꯝꯃꯣ ꯍꯥꯏꯕ ꯌꯥꯗꯦꯕ ꯏꯁꯥꯁꯦ
ꯑꯗꯨꯗꯤ ꯄꯤꯛꯏ ꯉꯥꯏꯗꯒꯤ ꯌꯥꯎꯔꯛꯇ꯭ꯔꯦꯕ
ꯃꯥꯅꯦ ꯄꯤꯛꯏ ꯉꯩꯗꯩ ꯑꯗꯨꯝ ꯌꯥꯎꯔꯛꯇ꯭ꯔꯦꯕ
ꯍꯥꯞꯆꯤꯟꯗ ꯌꯥꯔꯣꯏ
ꯑꯁ ꯀꯔꯤ ꯒꯨꯂꯤ ꯆꯥꯔ ꯐꯗꯨꯝꯅꯣ ꯈꯪꯗꯦ
ꯑꯗꯨꯗꯤꯅꯦ ꯒꯨꯂꯤꯁ ꯆꯥꯔ ꯐꯥꯗꯧ ꯅꯠꯇꯤꯌꯦ ꯁꯨꯝꯅꯦ ꯇꯝꯃꯒ ꯐꯗꯧꯕ
ꯇꯝꯕꯗꯣ ꯉꯝꯃꯔꯣꯏ ꯑꯗꯨꯗꯨꯅꯅꯦ ꯀꯔꯤ ꯒꯨꯂꯤ ꯆꯥꯔꯒ ꯂꯥꯏꯔꯤꯛ ꯄꯥꯅꯤꯡꯁꯤꯒꯦ ꯍꯥꯏꯕꯒꯤ ꯒꯨꯂꯤ ꯑꯃ ꯄꯨꯊꯣꯛ ꯑꯁꯤꯔꯥ ꯈꯪꯗꯦ
ꯑꯣ ꯅꯪꯍꯦꯛ ꯄꯨꯊꯣꯔꯛꯑꯣ ꯑꯩꯈꯣꯏ ꯉꯥꯏꯔꯒꯦ
ꯁꯤ ꯒꯨꯂꯤꯁꯦ ꯆꯥꯔꯗꯤ ꯂꯥꯏꯔꯤꯛ ꯄꯥꯅꯤꯡꯉꯛꯏꯀ ꯍꯥꯏꯅꯕ ꯂꯩꯕꯗꯣ
ꯎꯝ
ꯑꯗꯨꯗ ꯇꯧꯅꯕ
ꯅꯪ ꯈꯔ ꯁꯦꯝꯃꯛꯑꯣ ꯑꯈꯣꯏꯗꯤ ꯎꯄꯥꯏ ꯂꯩꯇꯦ
ꯎꯝ ꯁꯦꯝꯃꯛꯀꯦ ꯑꯩ
ꯑꯁꯨ ꯋꯥꯏꯗ ꯋꯥꯏꯗ ꯏꯁꯥꯁꯦ ꯄꯨꯡꯋꯥꯗ ꯋꯥꯏ ꯇꯧꯋꯤꯁꯦ
ꯑꯩꯗꯣ ꯈꯪꯉꯕ ꯍꯥꯡꯇꯤ
ꯑꯝꯇꯪ ꯋꯥꯛ ꯀꯩꯅꯣ ꯑꯝꯇꯪ ꯉꯁꯥꯏꯕꯥꯎ ꯆꯦꯟꯊꯣꯛꯎ ꯒꯦꯕ꯭ꯔꯣ ꯑꯗꯨꯒ ꯍꯜꯂꯛꯑꯒ ꯋꯥꯕ ꯐꯥꯅꯕ
ꯎꯝ ꯀꯔꯥꯏꯗꯒꯤ ꯆꯦꯟꯕꯖꯨ ꯅꯪꯍꯧꯗꯦꯅ ꯋꯥꯗꯣꯏꯅꯤ ꯀꯔꯥꯏꯗꯩꯅꯣ
ꯅꯣꯏ ꯅꯍꯥꯟꯃꯨꯛ ꯀꯩꯅꯣ ꯂꯣꯛꯇꯥꯛꯇꯔ ꯀꯩꯅꯣꯝꯃ ꯀꯣꯏ ꯆꯠꯅꯤ ꯍꯥꯏꯕ ꯆꯠꯇ꯭ꯔꯕꯣ
ꯂꯣꯛꯇꯥꯛꯇ ꯆꯠꯇ꯭ꯔꯦ ꯑꯃꯗ ꯑꯣꯏꯅ ꯄꯥꯠ ꯑꯃꯗ ꯑꯣꯏꯅ ꯆꯠꯂꯦ
ꯑꯗꯤꯔꯣ ꯂꯣꯇꯥꯛ ꯆꯠꯈꯤꯕꯣꯏ ꯅꯤꯡꯉꯨꯔꯦ
ꯄꯥꯠ ꯇꯨꯗ ꯑꯣꯏꯅ ꯆꯠꯂꯦ ꯏꯃꯥꯟꯅꯕꯤ ꯈꯔꯅꯗꯤ ꯂꯣꯛꯇꯥꯛꯇꯣ ꯎꯗꯕꯒꯤ ꯑꯁ ꯃꯗ ꯆꯠꯅꯤꯡꯗꯅ
ꯎꯝ
ꯃꯣꯏꯅꯗꯤ ꯑꯗꯨ ꯄꯥꯝꯖꯔꯤꯕ
ꯂꯣꯛꯇꯥꯛꯅꯦ ꯏꯅꯛ ꯅꯛꯄꯗꯨꯕꯨ ꯉꯥꯏꯍꯥꯛꯇꯪ ꯆꯠꯂꯨꯔ ꯂꯣꯏꯔꯦ ꯑꯗꯨ
ꯍꯣꯏꯗ ꯑꯩꯈꯣꯏ ꯑꯩꯈꯣꯏ ꯑꯩꯈꯣꯏ ꯄꯨꯂ ꯆꯠꯂꯁꯨ ꯌꯥꯏ ꯀꯩꯅꯣ ꯀꯩꯝ ꯀꯥꯏꯗꯦ ꯑꯩꯈꯣꯏ ꯄꯨꯂ ꯆꯠꯂꯁꯨ ꯌꯥꯏ ꯀꯩꯁꯨꯝ ꯀꯥꯏꯗꯦꯕ ꯍꯥꯏ
ꯃꯥꯟꯅꯦ ꯀꯩꯁꯨ ꯀꯨꯏꯗꯕꯅꯦ ꯍꯥꯏꯕ
ꯎꯝ ꯎꯝ
ꯑꯁ ꯀꯩꯅꯣꯅꯦ ꯍꯟꯇꯛ ꯔꯣꯛꯁ ꯑꯩꯈꯣꯏꯗꯣ ꯑ ꯀꯦꯐꯤ ꯑꯃ ꯂꯩꯌꯦꯅ ꯆꯠꯂꯨꯕꯅꯦꯕꯀꯣ ꯑꯗꯨꯒꯤ ꯀꯦꯐꯤꯗꯨꯗ ꯀꯩꯅꯣ ꯇꯧꯕ ꯑ ꯃꯣꯏꯒꯤ ꯍꯤ ꯂꯩꯔꯝꯃꯦꯕ ꯍꯤ ꯇꯣꯡꯕ ꯗꯨꯗ ꯀꯩꯅꯣꯅꯦ ꯍꯥꯏꯕꯗꯨꯕꯣ ꯃꯤ ꯑꯃꯗ ꯆꯥꯝ ꯆꯥꯝꯃꯅꯦꯌꯦ ꯑꯗꯨꯗꯩ ꯑꯁ ꯌꯥꯔꯦ ꯇꯣꯛꯑꯣ ꯀꯩꯁꯨ ꯁꯥꯡꯅ__ ꯇꯣꯡꯗꯧꯁꯨ ꯅꯠꯇꯕꯗꯨꯗꯀꯣ ꯆꯥꯝꯃꯅꯦꯌꯦ ꯈꯣꯏꯗꯧꯗꯣ ꯍꯦꯛ ꯂꯪꯈꯠ ꯂꯛꯄ ꯑꯗꯨꯅꯦ ꯄꯩꯁꯥ ꯄꯥꯝꯃꯨꯏ ꯍꯥꯏꯕ
ꯎꯝ ꯍꯤꯕꯨ ꯑꯁ ꯍꯤꯒꯤ ꯍꯤ ꯉꯥꯛꯇ ꯉꯥꯏꯔꯀꯥꯟꯖꯤꯗ ꯆꯨꯝꯅꯁꯨ ꯑꯗꯨꯝ ꯈꯣꯏ ꯑ__ ꯑꯗ꯭ꯋꯥꯏꯗꯗꯤ ꯄꯥꯠ ꯑꯗꯨꯝ ꯂꯩꯕ ꯌꯥꯎꯌꯦꯕ ꯑꯩꯈꯣꯏꯒꯤ ꯊꯪꯅꯕ ꯈꯨꯟꯗꯣ
ꯑꯥ
ꯃꯣꯏꯗꯤ ꯃꯌꯨꯝꯗ ꯍꯤ ꯑꯃꯃꯝ ꯊꯝꯃꯤꯗ
ꯈꯪꯗꯦꯗꯥ ꯍꯤ ꯑꯃꯕꯨ ꯑꯗꯥꯏꯗꯕꯨ ꯇꯥꯔꯦꯅ ꯈꯜꯂꯁꯦꯕꯀꯣ ꯍꯤ ꯑꯃꯕꯨ ꯊꯧꯔꯦꯅ ꯈꯜꯂꯁꯦ ꯃꯤ ꯇꯔꯥ ꯇꯣꯡꯉꯗꯤ ꯂꯨꯄꯥ ꯂꯤꯁꯤꯡ ꯑꯃꯅꯦꯕ
ꯃꯥꯅꯦ ꯌꯥꯝ ꯂꯥꯏꯅ ꯇꯥꯟꯕꯩ ꯐꯤꯕꯝꯅꯦꯕ ꯀꯣꯏꯕꯒ ꯂꯥꯛꯄ ꯑꯣꯏꯔꯗꯤ
ꯎꯝ
ꯍꯥꯏꯗꯤ ꯂꯨꯄꯥ ꯆꯥꯝꯃ ꯀꯥꯏꯁꯦ ꯑꯁꯥꯏ ꯐꯧꯇꯪ ꯊꯧꯗꯣꯏꯅꯤ ꯍꯥꯏꯔꯒ ꯇꯣꯛꯇꯣꯏꯅꯦꯕ ꯆꯥꯝꯃꯗꯨꯗꯤ ꯆꯥꯝꯉꯥꯒ ꯑꯣꯏꯔꯒ ꯑꯥ ꯇꯥꯟꯅ ꯊꯧꯕꯩ ꯋꯥꯅꯦꯕ ꯅꯠꯇꯗꯤ ꯀꯩꯁꯨ ꯊꯧꯔꯣꯏꯕ
ꯍꯣꯏ
ꯎꯝꯍ ꯅꯍꯥꯟ ꯃꯨꯛ ꯑꯩꯈꯣꯏ ꯗꯥꯒ ꯀꯔꯥꯡꯗ ꯆꯠꯂꯦꯕꯀꯣ
ꯎꯝ
ꯑꯗꯨꯗꯩꯗꯨꯗ ꯕꯣꯠ ꯇꯣꯡꯉꯦꯕꯀꯣ ꯄꯩꯁꯥꯁꯨ ꯍꯣꯡꯉꯦ ꯑꯗꯨꯒꯤꯗꯨꯅ ꯑꯗꯨꯒ ꯑꯗꯨ ꯀꯩꯅꯣꯁꯨ ꯇꯧꯋꯦꯕ ꯅꯨꯡꯁꯨ ꯅꯨꯡꯉꯥꯏꯕꯗꯣ ꯑꯗꯨꯒ ꯑꯃꯈꯛ ꯕꯣꯠ ꯑꯃ ꯐꯥꯔꯛꯄꯗꯨꯗꯤ ꯀꯩꯅꯣ ꯇꯧꯋꯦꯕ ꯃꯤ ꯌꯥꯝ ꯇꯣꯡꯗꯕꯒꯤ ꯊꯧꯕ ꯃꯤꯗꯨꯗꯪ ꯇꯣꯡꯉꯦꯕ ꯑꯗꯨꯗꯗꯤ ꯏꯁ ꯐꯣꯇꯣ ꯅꯝꯕꯗꯤ ꯈꯨꯠꯅꯨꯡꯉꯥꯏ ꯑꯝꯅꯦ ꯑꯩꯈꯣꯏ ꯈꯛꯇꯪ ꯉꯥꯏꯔꯕꯅꯤꯅꯀꯣ
ꯑꯁ ꯍꯣꯏ ꯑꯗꯨ ꯐꯣꯇꯣꯒ ꯅꯝꯃ ꯂꯩꯍꯧꯕꯗꯣ ꯀꯣꯟꯅꯗꯤ ꯅꯨꯡꯁꯤꯔꯛꯄꯅꯤꯍꯦ
ꯃꯥꯅꯦ ꯑꯗꯨꯒ ꯀꯩꯅꯣ ꯇꯧꯕꯒꯤ ꯐꯣꯇꯣ ꯅꯝꯕꯝ ꯐꯖꯕ ꯍꯥꯏꯗꯤ ꯀꯩꯅꯣ ꯇꯣꯡꯐꯝꯗꯣ ꯕꯣꯠ ꯇꯣꯡꯐꯝꯗꯣ ꯑꯗꯥꯏꯗ ꯐꯣꯇꯣ ꯅꯝꯕ ꯌꯥꯝ ꯐꯖꯕꯅꯦ
ꯍꯥꯏꯗꯤ ꯇ꯭ꯔꯦꯗꯤꯁꯅꯦꯜꯒꯤ ꯗ꯭ꯔꯦꯁꯀ ꯁꯦꯠꯂꯒ ꯍꯥꯏꯗꯤ ꯃꯩꯇꯩꯒꯤ ꯗ꯭ꯔꯦꯁꯇꯣ ꯁꯦꯠꯂꯦꯗꯅ
ꯍꯣꯏ
ꯑꯗꯨꯗꯨꯒ ꯀꯩꯅꯣ ꯇꯧꯕꯗꯣ ꯍꯥꯏꯗꯤ ꯏꯁꯤꯡꯒ ꯎꯔꯒ ꯂꯩꯆꯤꯟꯒ ꯎꯔꯒ ꯏꯍꯥꯡ ꯍꯥꯡꯉ ꯃꯐꯝꯗꯣ ꯌꯥꯝ__ ꯐꯖꯕ ꯑꯣꯏꯕꯗꯣ
ꯌꯥꯝ ꯐꯖꯕꯅꯦꯕ ꯑꯗꯨꯨꯗꯣ
ꯑꯗꯣ ꯑꯩꯈꯣꯏꯁꯨ ꯑꯝꯇꯪ ꯇ꯭ꯔꯦꯗꯤꯁꯅꯦꯜ ꯗ꯭ꯔꯦꯁꯇꯨ ꯄꯨꯔꯒꯅꯦ ꯑꯃꯨꯛꯇꯪ ꯑꯩꯈꯣꯏ ꯍꯧꯅꯔꯒ ꯇꯧꯔꯨꯕꯗꯤ ꯌꯥꯕꯅꯦꯁꯦ
ꯑꯩꯈꯣꯏ ꯅꯍꯥꯟꯃꯨꯛ ꯑꯥ ꯄꯥꯟꯊꯣꯏꯕꯤ ꯍꯔꯥꯎꯕꯗꯣ ꯑꯗꯨꯗꯩꯗꯨꯗ ꯂꯥꯏ ꯈꯨꯔꯨꯝꯕ ꯆꯠꯄꯗ ꯑꯗꯨꯗꯨꯗ ꯆꯪꯉꯦꯕ ꯑꯩꯈꯣꯏꯗꯣ ꯐꯣꯇꯣ ꯅꯝꯒꯤꯁꯦ__ ꯁꯦꯅ ꯏ ꯔꯤꯛꯁꯣ ꯇꯣꯡꯉꯒ ꯑꯗꯨꯒ
ꯍꯣꯏ
ꯑꯗꯨꯗꯩꯗꯨꯗ ꯅꯝꯃꯦ ꯐꯖꯩꯌꯦꯕ ꯚ꯭ꯌꯨꯗꯣ ꯌꯥꯝ ꯐꯖꯕ ꯑꯣꯏꯕꯗꯣ ꯑꯗꯨꯗꯨꯅ ꯅꯣꯡ ꯇꯥꯔꯝ__ ꯅꯣꯡ ꯇꯥꯔꯝꯗꯥꯏꯒꯤꯒ ꯑꯣꯏꯕꯒꯤꯒ ꯅꯥꯀꯟ ꯑꯃꯅ ꯃꯝꯃꯒ ꯅꯥꯀꯟ ꯑꯃꯅ ꯉꯥꯜꯂꯒ ꯀꯣ
ꯅꯥꯜꯂꯦꯗꯥꯏ ꯎꯝ ꯅꯥꯜꯂꯦꯕ ꯌꯥꯝꯅ ꯃꯐꯝꯗꯣ
ꯑꯁ ꯈꯪꯗꯦ ꯁꯦ ꯀꯣꯏꯅꯤꯡꯕ ꯆꯠꯅꯤꯡꯕ ꯃꯌꯥꯝꯁꯤꯒ ꯇꯧꯔꯤꯕ ꯐꯤꯕꯝꯁꯤꯒ
ꯍꯟꯇꯛ ꯅꯨꯃꯤꯠ ꯂꯩ ꯍꯧꯕꯗꯨ ꯐꯥꯎꯕ ꯆꯠꯍꯧꯗꯦ ꯃꯝꯇꯥ
ꯎꯝ ꯑꯗꯣ ꯁꯦ ꯍꯟꯗꯛ ꯊꯥꯁꯦ ꯍꯟꯗꯛ ꯊꯥꯁꯤꯗꯤꯅꯦ ꯕꯦꯔꯥꯀꯥꯔꯅꯤ꯫
ꯑꯦ ꯍꯧꯖꯤꯛ ꯊꯝꯕꯥꯜ ꯌꯥꯝꯅ ꯍꯧꯕꯅꯦ꯫
ꯊꯝꯕꯥꯜ ꯍꯧꯕ꯭ꯔꯥ ꯑꯩꯗꯤ ꯑꯇꯩ ꯈꯥꯟꯗ ꯀꯩꯅꯣꯗꯨꯕꯨ ꯆꯥꯕ ꯆꯥꯅꯤꯡꯏꯤ ꯊꯝꯅꯥ ꯑꯅꯧꯕꯗꯨꯕꯨ ꯆꯥꯕ ꯆꯥꯅꯤꯡꯉꯏ꯫
ꯎꯝ ꯊꯝꯅꯥ ꯊꯝꯅ ꯑꯅꯥꯑꯣꯕ ꯗꯝ ꯀꯩꯅꯣꯗꯣ ꯑ ꯍꯧꯖꯤꯛ ꯊꯝꯁꯦꯠ ꯌꯥꯝ ꯄꯍꯧꯔꯦꯕ ꯖꯨꯅꯗꯥꯋꯥꯏꯗ ꯊꯝꯕꯥꯜ ꯌꯥꯝ ꯁꯥꯟꯅꯕꯅꯦꯕ ꯍꯣꯏ ꯍꯣꯏ ꯂꯩꯖꯔꯣꯑꯣ ꯑꯗꯨꯗꯤ ꯊꯝꯃꯦ ꯊꯝꯃꯦ ꯎꯝ